ꯂꯣꯏꯔꯕꯣ ꯅꯪꯩꯅ ꯍꯥꯏꯕꯗꯣ
ꯂꯣꯏꯔꯦ ꯂꯣꯏꯔꯦ ꯅꯨꯡꯉꯥꯏꯇ꯭ꯔꯣ
ꯍꯥꯥ
ꯃꯣꯏ ꯉꯜꯦꯗ ꯅꯪꯁꯨꯣ
ꯉꯥꯟꯗꯦ ꯀꯥꯏꯒꯦ ꯉꯁꯤ ꯊꯦꯡꯉꯦ
ꯎ ꯎ ꯉꯜꯂꯤꯗ ꯅꯪ ꯌꯨꯝꯗ ꯂꯩꯕ꯭ꯔꯣ ꯀꯥꯏꯗ ꯂꯩꯕ꯭ꯔꯣ
ꯌꯗ ꯅꯠꯇꯦꯒꯤꯔꯦꯗꯅꯦ
ꯑꯆꯥ ꯆꯔꯆꯀꯨꯝꯕ ꯆꯠꯇꯕꯒꯤ ꯑꯣꯏꯕꯖꯥꯠꯅꯤꯅꯦ ꯁꯟꯗꯦꯁꯦ
ꯆꯠꯇꯦ ꯆꯠꯇꯦ ꯆꯠꯇꯦ ꯆꯠꯇꯕꯒꯤꯅꯤꯅꯦ ꯅꯪꯕꯨ ꯇꯧꯔꯛꯄꯁꯦ
ꯍꯥꯏꯅꯤ
ꯂꯩꯁꯔ ꯍ
ꯁꯤꯗꯤ ꯆꯔꯁꯨ ꯂꯣꯏꯇꯦꯗ
ꯑꯁ ꯆꯥꯎꯔꯈꯩꯗꯨꯝꯕ ꯐꯝꯗꯕꯅꯦ
ꯑꯥ
ꯆꯥꯔꯖ ꯂꯩꯇꯕ ꯃꯐꯝꯗꯔꯣ
ꯎꯝ ꯂꯩꯗꯤ ꯂꯩꯌꯦꯗ ꯂꯥꯞꯄ ꯆꯠꯅꯤꯡꯗꯕ ꯑꯗꯣ ꯑꯩꯈꯣꯏꯒꯤ ꯑꯩꯈꯣꯏ ꯖꯥꯇꯤꯒꯤ ꯂꯩꯇꯕ ꯑꯗꯨꯝ ꯄꯨꯂꯞ ꯃꯤꯛꯁꯇ ꯂꯩꯕꯗ ꯆꯠꯅꯤꯡꯗꯕ ꯑꯣꯏꯅ
ꯎꯝ
ꯅꯨꯡꯉꯥꯏꯇꯦꯗꯅ
ꯎꯝ ꯍꯣꯏ ꯃꯥꯏ ꯇꯧꯉꯇ
ꯀꯦ ꯆꯠꯇ꯭ꯔꯦ ꯃꯤ ꯈꯔ ꯑꯩꯅ ꯏꯁꯇꯦꯇꯦꯁ ꯊꯥꯒꯠꯄ ꯃꯤ ꯈꯔꯅ ꯇꯧꯔꯛꯑꯣꯅ ꯍꯥꯏꯔꯛꯄ ꯑꯩꯈꯣꯃꯥ ꯀꯣ
ꯎꯝ
ꯎꯝ ꯃꯇꯝ ꯂꯩꯔꯤꯀꯥꯟꯅ ꯁꯤꯒꯤꯗꯣ ꯑꯁꯤ ꯑꯩꯈꯣꯏ ꯑꯥ ꯑꯣꯐꯤꯁ ꯀꯥꯕꯒꯤ ꯊꯕꯛꯇꯣ ꯈꯔ ꯂꯣꯏꯁꯤꯜꯂꯨ ꯑꯥ ꯇ ꯍꯥꯏꯒꯦ ꯇꯧꯕꯅꯤꯗ ꯃꯔꯨꯞꯁꯤꯡꯗꯣ
ꯀꯩ ꯍꯥꯏꯕ
ꯃꯇꯝ ꯂꯩꯔꯤꯀꯥꯟꯗ ꯑꯩꯈꯣꯏꯒꯤ ꯑꯣꯐꯤꯁꯀꯤ ꯊꯕꯛ ꯂꯩꯗꯅ
ꯎꯝ
ꯑꯗꯨꯗ ꯃꯔꯨꯞꯁꯤꯡꯕꯨ ꯇꯑꯣꯅ ꯁꯤꯗ ꯁꯥꯒꯠꯄꯅꯦꯗ
ꯀꯅꯥꯗ ꯅꯠ ꯀꯩꯗꯧꯔꯤꯅꯣ
ꯑꯩ ꯍꯧꯈꯠꯇ꯭ꯔꯤꯗ ꯑꯗꯨꯝ ꯇꯨꯝꯐꯝꯗ ꯂꯩꯔꯤꯗ
ꯏꯁ ꯑꯌꯥ ꯑꯩꯗꯤ ꯍꯧꯒꯠꯈ꯭ꯔꯕꯣ ꯍꯥꯏꯅ ꯈꯔꯒ ꯂꯩꯕ
ꯄꯨꯛ ꯅꯥꯕꯒꯤ ꯍꯧꯒꯠꯂꯒ
ꯋꯥꯁꯔꯨꯝ ꯆꯪꯈ꯭ꯔꯦ ꯆꯪꯂꯒ ꯑꯃꯨꯛꯀ ꯇꯨꯝꯐꯝꯗ ꯍꯜꯂꯛꯈ꯭ꯔꯦ
ꯑꯩꯗꯤ ꯑ ꯀꯩꯅꯣ ꯊꯦꯡꯉꯦ ꯍꯧꯒꯠꯄ ꯑꯩ ꯉꯁꯤ ꯊꯦꯡꯉꯦ ꯊꯤꯟ ꯗꯦ ꯍꯥꯏꯕꯒꯤ ꯁꯨꯇꯤ ꯑꯣꯏꯕꯅꯤꯅ ꯇꯨꯝꯒꯦ ꯍꯥꯏꯅ ꯇꯨꯝꯃꯒ ꯂꯩꯕ ꯑꯗꯨ ꯍꯧꯖꯤꯛꯁꯦ ꯆꯥꯛ ꯊꯣꯡꯉꯤ ꯌꯦꯟꯁꯥꯡꯗꯤ ꯊꯣꯡꯗ꯭ꯔꯤ
ꯑꯣ ꯀꯦ ꯄꯨꯡ ꯀꯌꯥꯗ ꯇꯨꯝꯕ꯭ꯔꯣ ꯅꯪꯗꯤ ꯉꯔꯥꯡ
ꯉꯔꯥꯡ ꯍꯜꯂꯦ ꯉꯔꯥꯡ ꯑꯩꯁ ꯑꯩ ꯐꯣꯟ ꯐꯣꯟ ꯌꯦꯡ ꯐꯣꯟꯗꯣ ꯌꯦꯡꯉꯒ ꯇꯨꯝꯊꯣꯛꯄ ꯈꯪꯗꯦ ꯉꯔꯥꯡ ꯀꯩꯗꯧꯕꯒꯤꯔ ꯐꯠ ꯐꯖꯅ ꯑꯩꯁꯦ ꯇꯨꯝꯅꯤꯡꯕ ꯋꯥꯕꯒꯤꯁꯨ ꯑꯣꯏꯔꯝꯒꯅꯤ
ꯎꯝ ꯐꯨꯠꯕꯣꯜ ꯌꯦꯡꯗꯕ꯭ꯔꯣ ꯅꯪꯗꯤ ꯕꯣꯜ ꯌꯦꯡꯗꯕ꯭ꯔꯣ
ꯌꯦꯡꯕ ꯉꯝꯂꯦ ꯉꯔꯥꯡꯗꯤ ꯄꯥꯛ ꯌꯦꯡꯗꯦꯗ ꯍꯟꯗꯛꯁꯦ ꯇꯨꯝ ꯇꯨꯝꯅꯤꯡꯕꯒ ꯃꯇꯝꯗꯣ ꯀꯩꯅꯣ ꯑꯩꯒꯤ ꯆꯠꯅꯗꯦꯕ ꯍꯥ ꯇꯨꯝꯅꯤꯡꯕ ꯃꯇꯝꯗꯅꯦꯕ ꯐꯨꯠꯕꯣꯜ ꯃꯦꯠꯆꯁꯤꯡ ꯂꯩꯕꯗꯨ
ꯎꯝ
ꯌꯦꯡꯕ꯭ꯔꯥ ꯅꫭꯢ
ꯉꯔꯥꯡꯒꯤꯗꯤ ꯌꯦꯡꯗꯣꯏ ꯋꯥꯔꯤ ꯈꯔ ꯁꯥꯟꯅꯔꯒ ꯑꯗꯨꯝ ꯇꯨꯝ ꯊꫭꯛꯈ꯭ꯔꯦ ꯅꯪ ꯀꯔꯝꯕ ꯇꯤꯝꯕꯨ ꯁꯄꯣꯔꯠ ꯇꯧꯕ꯭ꯔꯣ ꯐꯨꯠꯕꯣꯜ ꯍꯟꯗꯛꯀꯤ ꯋꯥꯜ ꯀꯞꯇ
ꯑꯁ ꯑꯩ ꯇꯤꯝ ꯁꯞꯄꯣꯔꯠ ꯇꯧꯋꯦ ꯃꯤ ꯌꯥꯝ ꯍꯥꯏꯕꯗꯤ ꯀꯟꯇ꯭ꯔꯤꯗ ꯌꯥꯝꯃꯤꯗ ꯃꯔꯤ ꯃꯉꯥꯡꯅꯤꯗ ꯇꯧꯕꯗꯨ ꯑꯔꯖꯦꯟꯇꯤꯅꯥꯕꯨ ꯁꯤ ꯑꯔꯖꯦꯟꯇꯤꯅꯥꯕꯨꯗꯤ ꯅꯝꯕꯔ ꯋꯥꯟꯅꯦ
ꯑꯁ ꯑꯗꯨꯗꯤ ꯌꯥꯗꯦꯍꯦ ꯑꯩꯈꯣꯏꯗꯤ ꯅꯣꯏꯒꯤ ꯑꯣꯄꯣꯅꯦꯟ ꯇꯥꯔꯍꯦ
ꯄꯨꯟꯅꯁꯤꯔꯧ ꯑꯣ
ꯌꯦꯠꯅ ꯔꯁꯤꯔꫭ
ꯐꯨꯅꯁꯦ ꯀꯅꯅꫭ ꯉꯝꯒꯦ ꯍꯥꯏꯕꯗꯣ ꯌꯦꯡꯒꯦ
ꯀꯃꯥꯏꯅ ꯅꯪ ꯃꯥꯕꯨ ꯁꯞꯄꫭꯠ ꯇꯥꯎꯔꯤꯕ
ꯑꯁ ꯑꯗꯨꯝ ꯑꯁ ꯑꯁ ꯏꯁ ꯍꯩꯗꯦ ꯍꯥꯏꯒꯅꯨ
ꯎ ꯃꯥꯅꯤ ꯍꯥꯏꯇꯤꯗꯣ ꯌꯦꯡꯉꯣ ꯍꯥꯎ ꯑꯩꯈꯣꯏ ꯏꯌꯥꯝꯕ ꯃꯈꯣꯏꯁꯤꯗꯤ ꯀꯥꯎꯕꯁꯨ ꯅꯩꯌꯦ ꯐꯖꯩ ꯀꯟꯁꯨ ꯀꯂꯦ ꯁꯛꯁꯨ ꯐꯖꯩ ꯄꯩꯁꯥꯁꯨ ꯄꯥꯏ꯫
ꯄꯩꯁꯥꯁꯨꯃꯥꯏ ꯄꯩꯁꯥ ꯄꯩꯁꯥ ꯄꯥꯏꯕꯤꯅꯤ ꯑꯗꯨꯝ ꯂꯣꯏꯅ ꯄꯥꯏꯅꯔꯝꯔꯕꯅꯤꯗ꯫
ꯄꯩꯁꯥ ꯄꯥꯏꯕ ꯍꯦꯜꯂꯤ ꯍꯥꯏꯕꯅꯤꯗ
ꯍꯦꯂꯂꯣꯏ ꯄꯥꯏ ꯐꯥꯏ ꯐꯥꯏ ꯐꯥꯏ ꯀꯥꯏꯗꯦ꯫ ꯑꯩꯗ ꯉꯃꯔꯣꯏ ꯅꯣꯏ ꯒꯤꯗꯤ꯫
ꯅꯣꯏ ꯅꯣꯏ ꯉꯔꯥꯡꯒꯤꯗ ꯁꯤꯒꯤ ꯇꯧꯔꯤꯗꯨꯗꯤ ꯅꯣꯏ ꯇꯠꯀꯦ ꯇꯠꯀꯦꯅ
ꯁꯤꯇꯅ ꯁꯤꯗꯅ ꯇꯣ꯫
ꯇꯠꯀꯗꯕꯠ ꯆꯪ ꯋꯥꯇꯅꯦ꯫
ꯑꯗꯨ ꯁꯤꯗꯦꯅ ꯉꯝꯃꯤꯅ ꯑꯩꯈꯣꯏꯗꯤ ꯑꯗꯨꯝ ꯉꯝꯃꯦ ꯀꯥꯏꯌꯦ ꯅꯣꯏꯒꯤꯗꯤ ꯑꯃꯨꯛ ꯗ꯭ꯔꯣ ꯇꯥꯏ ꯑꯃꯨꯛ ꯉꯝꯗꯦ꯫
ꯑꯦ ꯃꯗꯨꯕꯨꯗꯤꯇꯝ ꯂꯩꯕꯒꯤ ꯄꯤꯕꯅꯤꯗ
ꯏꯁ ꯍꯥꯏꯒꯅꯨ꯫
ꯑꯦ ꯃꯇꯝꯇ ꯂꯩꯕꯤ ꯄꯤꯒꯅꯤ ꯄꯤꯕꯅꯤ ꯍꯥꯏꯔꯒ ꯃꯤꯕꯨ ꯆꯥꯟꯁ ꯄꯤꯕꯅꯤ ꯍꯥꯏꯔꯒ ꯍꯥꯏꯒꯅꯨ ꯍꯥꯏꯔꯤꯅꯦ꯫
ꯑꯗꯨ ꯑꯣꯔꯁꯨ
ꯑꯆꯥ
ꯑꯗꯨ ꯅꯪ ꯑꯗꯨ ꯍꯥꯏꯔꯒ ꯑꯗꯨꯗꯤ ꯃꯣꯏ ꯎ ꯅꯪꯒꯤ꯫ ꯅꯪ ꯅꯪ ꯅꯒꯠ ꯆꯄꯣꯠ ꯇꯤꯝꯗꯅꯪ ꯐꯖꯅ ꯇꯧꯕꯒꯤ ꯑꯗꯣ ꯖꯔꯁꯤꯒꯨꯝꯕꯗꯤ ꯌꯥꯎꯔꯕ ꯑꯗꯨꯗꯤ꯫ ꯂꯩꯔꯕ ꯍꯥꯏꯕ
ꯖꯔꯁꯤ ꯂꯩꯗ꯫
ꯑꯗꯨ ꯍꯥꯎꯔꯒ ꯅꯨꯡꯇꯤꯒꯤ ꯍꯥꯎꯔꯒ ꯂꯩꯔꯣꯅꯦ ꯑꯗꯨꯗꯤ ꯋꯥꯜꯀꯨꯄ ꯂꯣꯏꯗꯤ ꯐꯥꯎ꯫
ꯑꯍꯣꯡꯒ ꯑꯋꯦ ꯂꯩꯦ ꯑꯗꯨꯝ ꯑꯃ ꯑꯃ ꯂꯤꯂ ꯂꯩ ꯑꯩꯁꯦ꯫
ꯏꯤꯁ ꯑꯣꯏꯔꯝꯒꯅꯤ꯫ ꯂꯥꯁꯇ ꯑꯥꯔꯖꯦꯟꯇꯤꯅꯥꯒꯤ ꯖꯔꯁꯤ ꯍꯥꯞꯂꯒ ꯇꯨꯝꯗꯣꯏꯅꯤꯀꯣ ꯅꯪ ꯂꯥꯁꯇ꯫
ꯏꯁ ꯀꯔꯤꯒꯤ꯫
ꯕꯦꯠꯇꯤꯡ ꯇꯧꯁꯤꯔ ꯕꯦꯠꯇꯤꯡ ꯇꯧꯁꯤꯔ ꯑꯗꯨꯗꯤ
ꯇꯧꯔꯁꯤ ꯇꯧꯔꯁꯤ ꯃꯊꯪꯒꯤꯗꯨꯗꯤ ꯑꯃꯨꯛꯀ ꯀꯩꯅꯣ ꯇꯧꯕꯈꯣꯏ ꯑꯁ ꯉꯔꯥꯡ ꯍꯥꯏꯕꯗꯤ ꯇꯧꯅꯤꯡꯕꯅꯦꯅ ꯃꯤ ꯂꯩꯇꯕꯩꯅꯤꯅꯦ꯫
ꯕꯦꯇꯤꯡ ꯇꯧꯁꯦ ꯅꯦꯛꯁꯇꯀꯣ ꯅꯦꯛꯁꯇ ꯅꯠꯇꯦ ꯑꯗꯨꯝ ꯑ ꯐꯥꯏꯅꯦꯜ ꯂꯥꯛꯑꯦ ꯍꯥꯏꯔꯗꯤ꯫ ꯍꯣꯏ ꯅꯣꯏ ꯇꯤꯝꯗꯨꯒ ꯑꯩꯈꯣꯏ ꯇꯤꯝꯁꯦ꯫
ꯄꯨꯔꯣꯍꯦ꯫ ꯅꯣꯏꯗꯤ
ꯏꯁ ꯍꯥꯏꯒꯅꯣ ꯑꯩ ꯑꯩ ꯍꯥꯟꯅ ꯍꯥꯏꯒ
ꯐꯩꯅꯗꯤ꯫
ꯐꯥꯏꯅꯂ ꯌꯧꯔꯦ ꯍꯥꯏꯔꯗꯤ꯫ ꯅꯣꯏ ꯅꯣꯏ ꯇꯤꯝꯗꯣ ꯄꯣꯔꯗꯤ ꯑꯥꯔꯖꯦꯟꯇꯤꯅꯥꯒꯤ ꯖꯔꯁꯤ ꯂꯧꯔꯒ ꯍꯥꯞꯔꯒ ꯇꯨꯝꯃꯣ ꯑꯗꯨꯒ ꯐꯣꯇꯣ ꯊꯥꯔꯛꯑꯣ ꯑꯩꯉꯣꯟꯗ ꯄ꯭ꯔꯨꯐ ꯑꯣꯏꯅ
ꯍꯥ
ꯀꯩꯅꯣ ꯍꯥꯏ ꯍꯥꯏꯔꯤꯁꯦ꯫
ꯀ꯭ꯔꯤ ꯀꯔꯤ ꯄ꯭ꯔꯨꯐ ꯑꯣꯏꯅ ꯊꯥꯔꯛꯍꯧꯕ ꯉꯝꯃꯗꯤ꯫
ꯅꯠꯇꯦ ꯅꯣꯏ ꯄꯣꯔꯦꯅ ꯑꯥꯔꯖꯦꯟꯇꯤꯅꯥ ꯉꯝꯃꯦꯅ꯫
ꯀꯃꯥꯏꯅ ꯑꯩꯈꯣꯏ ꯄꯒꯔꯣ ꯑꯗꯨꯃꯥꯏꯅ ꯍꯥꯏꯒꯅꯣꯕ꯫
ꯕꯦꯠꯇꯤꯡ ꯇꯧꯁ ꯍꯥꯏꯌꯨꯅꯦ꯫ ꯅꯣꯏ ꯅꯣꯏ ꯅꯣꯏ ꯄꯣꯔꯦ ꯍꯥꯏꯔꯗꯤ꯫
ꯎꯝ ꯅꯣꯏꯗꯤ ꯃꯊꯪꯒꯤꯗ ꯄꯣꯔꯅꯤꯗ
ꯑꯥꯔꯖꯦꯟꯇꯤꯅꯥꯒꯤ ꯖꯔꯁꯤ ꯂꯩꯔꯣ ꯑꯗꯨꯒ ꯍꯥꯞꯂꯒ ꯇꯨꯝꯃꯣꯕ ꯑꯗꯨꯒ ꯐꯣꯇꯣ ꯊꯥꯔꯛꯑꯣ
ꯑꯗꯨꯒ ꯅꯪꯅ ꯀꯔꯤ ꯄꯤꯒꯦꯕ
ꯑꯩ ꯑꯩ ꯄꯩꯁꯥ ꯊꯥꯕꯤꯒꯦ
ꯑ ꯀꯌꯥ
ꯀꯌꯥ ꯍꯥꯏꯒꯦꯅꯣ
ꯀꯌꯥ ꯀꯌꯥ ꯊꯥꯅꯁꯦꯕ꯭ꯔꯣ ꯍꯥꯏꯕꯅꯤꯗ
ꯆꯥ ꯊꯛꯅꯤꯉꯥꯢ ꯊꯥꯕꯤꯒꯦ
ꯀꯩꯅꯣ ꯂꯨꯄꯥ ꯇꯔ ꯇꯔꯥꯔꯣ
ꯎꯝ
ꯑꯁ ꯑꯗꯨꯗꯤ ꯕꯦꯠꯇꯤꯡ ꯇꯧꯗ꯭ꯔꯁꯨ ꯌꯥꯏꯗ ꯕꯦꯠꯇꯤꯡ ꯇꯧꯁꯤꯗ ꯈꯔ ꯌꯥꯝꯅ ꯂꯤꯁꯤꯡ ꯇꯔꯥ ꯇꯔꯥ ꯒꯨꯝꯕ
ꯑꯗꯨꯗꯤ ꯅꯪ ꯂꯤꯁꯤꯡ ꯇꯔꯥ ꯃꯃꯥꯡꯕ ꯇꯥꯔꯦꯅ ꯑꯗꯨꯗꯤ
ꯃꯥꯡꯉꯣꯢꯗ ꯑꯁ ꯌꯦꯡꯉꯨꯅꯦ
ꯃꯥꯡꯉꯨꯅꯤ ꯑꯗꯨꯒꯤ ꯌꯥꯝꯃꯜꯂꯦ ꯀ ꯍꯥꯏꯕꯗꯤ ꯃꯃꯥꯡꯗ ꯌꯥꯝꯃꯟꯕꯒꯤ ꯈꯔ ꯎꯝ ꯌꯥꯝꯗꯕꯤꯗ ꯇꯧꯁꯦꯕ ꯑꯗꯨ ꯌꯥꯝꯅ ꯃꯥꯡꯉꯅꯤꯕ ꯑꯗꯨ ꯇꯦꯟ ꯊꯥꯎꯖꯟ ꯌꯥꯎꯔꯤꯗꯤ
ꯑꯗꯨꯂꯤ ꯂꯤꯁꯤꯡ ꯑꯃ ꯌꯥꯕ꯭ꯔꯥ ꯑꯗꯨꯗꯤ ꯅꯠꯇꯔꯥ ꯆꯥꯝꯃꯉꯥ
ꯑꯦ ꯄꯩꯁꯥ ꯌꯥꯎꯗꯦ ꯄꯩꯁꯥ ꯌꯥꯎꯗꯦ ꯐꯥꯒꯤ ꯇꯧꯕꯅꯦ
ꯇꯣꯂꯣꯞꯇꯤ ꯂꯤꯁꯤꯡ ꯂꯤꯁꯤꯡ ꯐꯪꯉꯒ ꯄꯩꯁꯥ ꯊꯥꯅꯁꯦ ꯉꯝꯒꯅꯤ ꯉꯝꯃꯅꯤ ꯍꯥꯏꯔꯗꯤ ꯌꯥꯗꯦꯅꯦ
ꯀꯥꯢꯗꯒꯤ ꯇꯂꯣꯞ ꯂꯤꯁꯤꯡ ꯂꯤꯁꯤꯡꯒ ꯑꯩ ꯇꯂꯣꯞ ꯆꯥꯗꯦ
ꯢꯁ ꯊꯣꯂꯣꯞ ꯆꯥꯔꯤꯗꯨꯗꯤ
ꯊꯕꯛ ꯇꯧꯗꯦ
ꯄ꯭ꯔꯣꯇꯨꯒꯜꯒ ꯕꯦꯜꯖꯤꯌꯝ ꯅꯠꯇ꯭ꯔꯣ
ꯈꯪꯗꯦꯕ ꯐꯤꯆꯔꯁꯦ ꯑꯩ ꯕꯣꯜꯁꯦ ꯄꯥꯛ ꯌꯦꯡꯗꯦꯕ ꯑꯗꯨꯗꯤ ꯈꯪꯗꯦ ꯅꯣꯏꯅ ꯍꯦꯟꯅ ꯈꯪꯉꯝꯒꯅꯤ ꯀꯩꯅꯣ ꯑꯁ ꯍꯥꯢꯔꯤꯁꯦ ꯀꯩꯅꯣ
ꯀꯥꯢꯒꯤ ꯕꯦꯜꯖꯤꯌꯝ ꯔꯣ ꯁꯄꯦꯟꯅꯤꯍꯦ
ꯑꯩ ꯈꯪꯗꯦꯕ
ꯎꯝ ꯄ꯭ꯔꯣꯇꯨꯒꯜꯒ ꯏꯁꯄꯦꯟꯗꯤ ꯍꯥꯏꯗꯤ ꯍꯥꯏꯕ ꯉꯝꯗꯦꯀꯣ ꯉꯝꯅꯤ ꯉꯝꯒꯅꯤ ꯢꯁꯄꯦꯟ ꯄꯣꯔꯅꯤ
ꯏꯁꯄꯦꯟꯁꯦ ꯏꯁꯄꯦꯟꯁꯦ ꯀꯅꯥꯅꯣ ꯏꯁꯄꯦꯟ ꯀꯅꯥ ꯌꯥꯎꯒꯦ ꯏꯁꯄꯦꯟ ꯄ꯭ꯂꯦꯌꯔꯗ ꯑꯩ ꯈꯪꯗꯦ ꯏꯁꯄꯦꯁꯦ ꯄꯥꯛ ꯈꯪꯗꯦ ꯄ꯭ꯂꯦꯌꯔꯁꯤꯡꯁꯦ
ꯑꯗꯨꯒ ꯑꯔꯖꯦꯟꯇꯤꯅꯥꯒ ꯏꯖꯤꯞ ꯇꯥꯕꯅꯤꯅꯦ ꯅꯣꯏꯒꯤꯗꯤ ꯑꯃꯨꯛ ꯑꯔꯥꯏꯕ ꯊꯦꯡꯅꯈ꯭ꯔꯦꯅꯦ ꯉꯁꯥꯏꯒꯤꯁꯨ ꯀꯦꯄꯦ ꯕꯔꯗꯦ ꯀꯄꯣ ꯕꯔꯗꯦꯕꯨꯁꯨ ꯄꯣꯒꯦ ꯇꯧꯋꯤ ꯅꯣꯏꯗꯤ
ꯑꯗꯨꯕꯨ ꯂꯣꯏꯅ ꯃꯣꯏꯒꯤꯗꯤ ꯍꯥꯀꯇꯥ ꯍꯥꯏꯕꯗꯤ ꯀꯟꯕꯅꯤꯅ ꯃꯣꯏꯕꯨ ꯑꯃꯨꯛ ꯉꯝꯈ꯭ꯔꯦ
ꯀꯔꯤꯅꯤꯗ
ꯏꯁ ꯏꯁ ꯍꯩꯇꯕ ꯍꯥꯏꯒꯅꯨꯀꯣ ꯅꯣꯏꯕꯨ ꯑꯩ ꯑꯗꯨꯃꯥꯏꯅ ꯉꯥꯡꯊꯗꯦ
ꯍꯩꯇꯕꯒꯤꯅꯤꯗ ꯑꯗꯨꯗꯤ ꯑꯁ ꯀꯩꯅꯣ ꯀꯦꯕꯣ ꯚꯔꯗꯤꯗꯤ ꯐꯥꯔꯁ ꯇꯥꯅꯤ ꯋꯥꯔꯜ ꯀꯞꯇꯥ
ꯑꯗꯨ ꯑꯣꯏꯔꯁꯨ ꯑꯗꯨ ꯑꯣꯏꯔꯁꯨ ꯅꯍꯥꯟꯗꯣ ꯎꯝ ꯀꯅꯥꯔꯥ ꯁꯥꯅꯕꯗꯣ ꯑꯁꯤ ꯀꯗꯨ ꯀꯣꯡꯒꯣꯒ ꯄ꯭ꯔꯣꯇꯨꯒꯜꯒ ꯁꯥꯅꯕꯗꯥ ꯗ꯭ꯔꯣ ꯇꯥꯈꯤꯕꯗꯣ
ꯗ꯭ꯔꯣꯗ ꯏꯁꯄꯦꯟꯗ꯭ꯔꯣ
ꯄ꯭ꯔꯣꯇꯨꯒꯜꯒ ꯑꯁꯦ ꯅ ꯉꯔꯥꯡ ꯑꯥꯔꯖꯦꯟꯇꯤꯅꯥꯒ ꯁꯥꯟꯅꯕ ꯇꯤꯝꯁꯤꯁꯨ ꯑꯣꯄꯣꯅꯦꯟꯅ ꯁꯥꯟꯅꯕ ꯅꯠꯇ꯭ꯔꯣ ꯅꯍꯥꯟꯗꯣ ꯅꯍꯥꯟ ꯐꯥꯔꯁ ꯗ꯭ꯔꯣ ꯇꯥꯈꯤꯕꯗꯣ ꯍꯣꯏ ꯃꯣꯏ ꯑꯥ ꯅꯥꯇꯦ ꯅꯇꯦ ꯅꯠꯇꯦ ꯅꯇꯦ ꯅꯥꯇꯦ ꯅꯠꯇꯦ ꯅꯠꯇꯦ ꯂꯥꯜꯂꯦ ꯂꯥꯜꯂꯦ ꯂꯥꯜꯂꯦ ꯂꯥꯜꯂꯦ ꯂꯥꯜꯂꯦ ꯑꯩ ꯈꯟꯂꯤꯁꯦ ꯂꯥꯜꯂꯦ
ꯈꯪꯗꯦ ꯅꯪꯁꯦ ꯃꯤ ꯑ ꯀꯅꯥꯅꯦꯕ ꯅꯣꯏ ꯑꯌꯥꯝꯕ ꯌꯥꯎꯋꯦꯅ ꯄ ꯄꯨꯅ ꯁꯞꯄꯣꯔꯠ ꯇꯧꯕ ꯃꯥꯜꯂꯦꯗ ꯅꯪꯁꯦ
ꯑꯩ ꯕꯣꯜ ꯌꯦꯡꯗꯦ ꯕꯣꯜ ꯌꯦꯡꯗꯦ ꯑꯗꯨ ꯑꯣꯏꯔꯁꯨ ꯑꯩꯗ ꯑꯩꯅ ꯑꯁ ꯉꯁꯤꯗꯤ ꯁꯤ ꯇꯤꯝꯁꯦ ꯀꯥꯅꯤꯡꯉꯥꯏ ꯃꯥꯜꯂꯦ ꯍꯥꯏꯗꯤ ꯑꯗꯨꯝ ꯀꯥꯕꯅꯦ ꯑꯁꯤ ꯇꯤꯝꯁꯦ ꯄꯣꯅꯤꯉꯥꯏ ꯃꯥꯂꯦ ꯍꯥꯏꯗꯤ ꯄꯣꯕꯅꯦ
ꯑꯗꯨꯗꯤ ꯃꯊꯪꯒꯤꯗꯤ ꯅꯣꯏ ꯄꯔꯅꯤꯅ
ꯎꯝ ꯄꯣꯔꯣꯏ ꯑꯥꯔꯖꯦꯟꯇꯤꯅꯥꯁꯦ ꯅꯍꯥꯟ ꯇꯨ ꯊꯥꯎꯖꯟ ꯇ꯭ꯋꯦꯟꯇꯤ ꯇꯨꯗꯗꯤ ꯃꯣꯏꯁꯦ ꯉꯝꯃꯦꯕ ꯆꯦꯝꯄꯤꯌꯟ ꯂꯧꯈꯤꯅ
ꯑꯥ
ꯑꯗꯣ ꯍꯟꯗꯛꯇꯤ ꯑꯩ ꯄꯥꯛ ꯊꯥꯖꯗꯦ ꯃꯣꯏꯕꯨꯁꯦ ꯉꯝꯅꯤ ꯉꯝꯔꯛꯀꯗꯕ ꯃꯥꯜꯂꯦ ꯗꯨꯑꯣꯏꯔꯁꯨ ꯃꯣꯏꯅꯗꯤ ꯋꯥꯔꯜ ꯀꯞꯁꯦ ꯍꯟꯗꯛ ꯆꯍꯤꯒꯤꯗꯤ ꯃꯣꯏꯅ ꯂꯧꯒꯗꯕ ꯃꯥꯟꯗꯦ ꯑꯩꯒꯤ ꯋꯥꯈꯜꯗꯅꯤꯒ
ꯀꯃꯥꯏꯅ ꯂꯧꯈꯔꯣꯅꯦ ꯅꯪꯅ ꯐꯥꯎꯕ ꯂꯧꯔꯣꯏ ꯈ ꯍꯥꯏꯔꯦꯗꯤ ꯑꯗꯨꯝ ꯂꯧꯔꯔꯣꯏꯅꯦ
ꯑꯗꯨꯅꯦ ꯑꯩꯅ ꯍꯥꯏꯕꯁꯦ ꯈꯔ ꯑꯗꯨꯝ ꯆꯨꯝꯕ ꯌꯥꯎꯋꯦꯕ ꯑꯗꯨꯒꯤ ꯃꯣꯏꯁꯦ ꯐꯩꯅꯥꯜꯒꯨꯝꯕꯗꯤ ꯀꯥꯔꯝꯒꯅꯤ ꯑꯗꯨ ꯑꯣꯏꯔꯁꯨ ꯂꯥꯁꯇꯗꯤ ꯃꯣꯏꯁꯦ ꯄꯣꯟꯅꯤꯡꯉꯥꯏꯗꯤ ꯃꯥꯜꯂꯦ
ꯁꯞꯄꯣꯔꯤ ꯇꯧꯗꯣꯏꯅꯦ ꯑꯗꯨ ꯑꯣꯏꯔꯁꯨ
ꯅꯪꯒꯤ ꯁꯞꯄꯣꯔꯠꯁꯤꯗꯤ ꯇꯪꯈꯥꯏ ꯇꯪꯈꯥꯏꯈꯛ ꯇꯧꯔꯤꯅꯦ
ꯑꯩꯅ ꯇꯧꯕꯁꯦ ꯑꯩꯅ ꯇꯧꯕꯁꯦ ꯑꯩꯅ ꯇꯧꯕ ꯇꯤꯝꯁꯦ ꯐ꯭ꯔꯥꯟꯁꯄꯨꯁꯨ ꯇꯧꯋꯦ ꯑꯥ ꯑꯗꯨꯒ ꯑꯔꯖꯦꯟꯇꯤꯅꯥꯅꯦ ꯕ꯭ꯔꯥꯖꯤꯜꯅꯦ ꯑꯗꯨꯒ ꯑꯁꯤ ꯅꯣꯔꯋꯦꯗꯣ ꯄꯣꯔꯇꯨꯒꯜ ꯇꯧꯗ꯭ꯔꯦ ꯅꯣꯔꯋꯦꯁꯦ ꯍꯥꯂꯦꯟ ꯍꯥꯏꯕ꯭ꯔ ꯑꯃꯥ ꯂꯩꯅ ꯑꯥꯔꯂꯤꯡ ꯍꯥꯂꯦꯟ ꯍꯥꯏꯕ꯭ꯔ ꯑꯗꯨ ꯅꯨꯄꯥꯒꯤ ꯄ꯭ꯂꯦꯏꯗꯣ ꯋꯥꯡꯉ ꯃꯁꯝ ꯁꯥꯡꯕꯗꯣ ꯍꯣꯏ ꯑꯥ
ꯈꯪꯉꯤ ꯈꯪꯉꯤ
ꯑꯗꯨꯒꯤ ꯄ꯭ꯂꯦꯁꯁꯨ ꯑꯗꯨꯝ ꯐꯖꯩꯅ ꯕꯤꯗꯤꯑꯣꯒꯨꯝꯕ ꯌꯥꯝꯅ ꯀꯩ ꯍꯥꯏꯗꯣꯏꯔ ꯃꯃꯤꯡ ꯌꯥꯝ ꯆꯠꯂꯦꯅ ꯃꯦꯝꯁꯀꯨꯝꯕ ꯁꯦꯝꯃꯒ ꯇꯧꯕꯗꯨ